ꯑ
ꯁ ꯆꯔꯕ꯭ꯔꯣ
ꯑꯣ ꯗꯕꯥ ꯀ ꯑꯅꯤ ꯀ ꯈꯪꯖꯁꯦ ꯇ ꯗꯕꯥ ꯀꯏ ꯔꯦ ꯆꯥꯔꯦ ꯑꯩꯗꯤ
ꯑꯦꯁꯥꯏꯃꯦꯟ ꯇꯔꯔꯕꯣ
ꯑꯦ ꯀꯠꯇꯧꯋꯦ ꯅꯣꯏꯇ꯭ꯔꯤꯒꯦ ꯑꯩ ꯍꯌꯦꯡ ꯇꯧꯒꯦ
ꯑꯁ ꯍꯌꯦꯡ ꯂꯩꯔꯤꯕ ꯅꯠꯇ꯭ꯔꯥ
ꯛ ꯊꯥꯔꯛꯄꯗꯣ ꯑꯗꯨ ꯌꯦꯡ ꯑ ꯑꯗꯨ ꯈꯥꯛꯇ ꯉꯥꯏꯔꯛꯑꯦ ꯑꯩ ꯃꯀꯣꯛꯁꯨ ꯈꯪꯗꯦ ꯃꯇꯝ ꯀꯔꯝ ꯀꯥꯟꯗ ꯏꯗꯣꯏꯅꯣ ꯍꯥꯏꯗꯤ ꯇꯧꯗꯣꯏꯅꯣ ꯌꯦꯡꯗꯦ ꯅꯨꯡꯉꯥꯏꯔ
ꯆꯥꯛ ꯈꯣꯡꯉꯕꯎ
ꯆꯜ ꯑꯣꯏꯗꯦꯗ
ꯍꯥꯏꯃ ꯑꯗꯨꯗꯤ ꯐꯔꯦ ꯑꯩꯁꯨ ꯍꯪꯆꯤꯠ ꯂꯥꯛ
ꯀꯩ ꯀꯩ ꯈꯪꯕꯅꯣ ꯅꯪꯒꯤꯔꯣ ꯑꯃꯒꯤꯒꯤꯔꯣ
ꯑꯩꯒꯤꯅꯤꯗ ꯏꯟꯖꯝꯃꯒ ꯆꯠꯄꯅꯤꯗ
ꯏꯁꯁ ꯅꯨꯡꯉꯥꯏꯀꯣ ꯀꯥꯡꯒꯤꯔꯣ
ꯀꯥꯏꯗꯣꯏꯅꯣꯍꯦ ꯀꯥꯏꯗꯒꯤꯩ ꯀꯥꯡꯉꯦ ꯈꯣꯡꯒ꯭ꯔꯥꯕꯅꯣ ꯑꯣ ꯁꯤꯗꯩꯁꯦ ꯑꯅꯧꯕ ꯏꯁꯇꯣꯔ ꯑꯃ ꯍꯥꯡꯉꯦꯅ ꯇꯧꯕ ꯈꯨꯠꯇꯥꯡꯉꯃ ꯈꯨꯠꯇꯥꯡꯉꯃ
ꯅꯣꯏꯅ ꯅꯣꯏꯅ ꯄꯩꯁꯥ ꯊꯤꯟꯕ ꯆꯠꯂꯨꯕ
ꯎꯝ ꯑꯩꯖꯒ ꯂꯩ ꯃꯟ ꯏꯩꯅ ꯃ ꯂꯩꯗꯤꯕꯅꯤ
ꯀꯔꯤ ꯋꯥ
ꯑꯩꯅꯦꯒ ꯂꯩ ꯌꯦꯛꯄ ꯅꯠꯇꯦ ꯍꯥꯏꯕ ꯏꯅꯝꯕꯅ ꯂꯩꯕꯤꯕꯅꯦꯕ
ꯌꯥꯝ ꯅꯨꯡꯉꯥꯏꯅ ꯃꯅꯃ ꯂꯩꯕ ꯍꯥꯏꯁꯦ ꯌꯥꯗꯤꯛꯀ
ꯅꯨꯨꯄꯥ ꯈꯣꯡꯒ꯭ꯔꯥꯎ ꯖꯤꯟꯁ ꯑꯃ ꯌꯦꯡꯉꯦ ꯂꯨꯄꯥ ꯆꯃꯥꯄꯟ ꯌꯥꯡꯈꯩꯌꯦ ꯈꯪꯕ ꯈꯪꯉꯦ
ꯂꯩꯔꯛꯇ꯭ꯔꯣ ꯑꯃ ꯂꯩꯔꯛꯑꯦꯀꯣ
ꯑꯃꯕꯨꯟ ꯂꯩꯔꯛꯑꯦ ꯁꯚꯦꯟ ꯐꯤꯞꯇꯤꯗ
ꯏꯁ ꯁꯚꯦꯟ ꯐꯤꯐꯇꯤ ꯀꯌꯥꯃꯨꯛ ꯐꯖꯕꯅꯣ ꯄꯨꯔꯛꯑꯣ ꯌꯦꯡꯒꯦ ꯊꯦꯡꯁꯦ
ꯌꯦꯡꯁꯦ
ꯅꯪꯒꯤ ꯄꯦꯟꯇꯤꯗꯨ ꯑꯩꯕꯨꯛ ꯇꯞ ꯅꯞꯄꯤꯕꯨ
ꯐꯔ‌ꯦ
ꯅꯪꯉꯣꯟꯗꯗꯤ ꯀꯌꯥꯝ ꯅꯞꯄꯝꯃꯅꯤ
ꯍꯣꯏ ꯅꯨꯡꯉꯥꯏꯇ꯭ꯔꯕ ꯁꯦꯠꯄ
ꯑꯗꯨꯅꯦ ꯑꯩꯉꯣꯟꯗ ꯐꯥꯎꯕ ꯇꯞꯅꯞꯄꯦꯕ ꯑꯗꯣ ꯀ ꯀꯔꯤ ꯅꯨꯡꯉꯥꯏꯌꯦ ꯅꯨꯡꯉꯥꯏꯕ ꯍꯥꯏꯁꯦ ꯑꯩ ꯑꯇꯩꯗꯗꯤ ꯑꯩ ꯁꯦꯠꯇꯦ ꯑꯥ ꯄꯦꯔꯂꯛꯄ ꯄꯗꯣ ꯑꯗꯨꯗꯗꯤ ꯁꯦꯠꯄ ꯈꯨꯅꯨꯡꯉꯥꯏ ꯑꯃꯥ
ꯀꯩꯒꯦ
ꯇꯠ ꯑꯣꯏꯁꯤꯟꯈ꯭ꯔꯕꯅꯤꯅ ꯀꯣ ꯎꯝ ꯅꯨꯡꯉꯥꯏꯕꯗꯣ
ꯑꯁ ꯁꯤ ꯋꯥꯔꯤꯒꯤꯁꯤ ꯁꯨꯝ ꯁꯅꯩꯌ‌ꯦ ꯐꯖꯔꯦ
ꯑꯁꯤ ꯍꯒꯗ꯭ꯔꯣꯅꯦ
ꯃꯤ ꯌꯥꯎꯔꯛꯄꯁꯨ ꯌꯥꯏꯅ
ꯌꯦꯡ ꯍꯩꯗ꯭ꯔꯦ ꯍꯥꯔꯛꯑꯅꯤ ꯇꯥ ꯍꯩꯗꯔ‌ꯦꯅꯥ ꯑꯩꯈꯣꯏ ꯄꯥꯔꯇꯤꯖꯤ ꯁꯤꯗ ꯂꯩꯔꯤꯁꯤꯡꯁꯦ ꯉꯥꯛꯊꯣꯛꯑꯣ
ꯇꯧꯗꯕ ꯀꯨꯏꯔꯦ ꯑꯃꯕꯨꯛ ꯇꯧꯗꯦ
ꯀꯔꯤꯅꯣ ꯑꯩ ꯍꯟꯗꯛꯅꯦ ꯑꯥꯗ ꯆꯠꯂꯨꯕꯒꯤꯇꯨꯝ ꯁꯤꯠ ꯐꯥꯔꯨꯗꯕꯩꯗꯣ ꯀꯔꯤꯅꯣ ꯃꯤꯠꯁꯦ ꯄꯥꯡꯊꯣꯛꯄ ꯉꯝꯗꯦ ꯄꯪ ꯇꯨꯝꯗ ꯇꯨꯝꯅꯤꯡꯉꯦ ꯑꯩꯁꯦ ꯃꯤꯅ ꯀꯩꯅꯣ ꯈꯨꯠ ꯁꯦꯝ ꯖꯟꯈꯔꯥ ꯖꯥꯠꯂꯥ ꯍꯥꯏꯕꯅꯦ
ꯑꯃ ꯅꯪ ꯑꯥ ꯀꯩꯅꯣ ꯇꯧꯔꯕꫭ ꯀꯔꯤ ꯍꯥꯏꯈꯔꯦ ꯑ ꯃꯤ ꯀꯌꯥ ꯀꯣꯜꯁꯅꯔꯒꯦ
ꯎꯝ ꯎꯝ ꯆꯦ ꯔꯥꯕꯤꯛꯅꯥ ꯍꯥꯏꯕ꯭ꯔꯥ ꯃꯥꯒꯤ ꯃꯅꯎ ꯅꯨꯄꯥ ꯑꯃ ꯐꯣꯟ ꯇꯧꯔꯛꯑꯦ ꯑꯗꯨꯒ ꯑꯅꯤꯔꯛꯂ ꯁꯥꯟꯅꯔꯦ ꯑꯍꯨꯝ ꯂꯕꯗꯥ ꯑꯅꯤ ꯂꯩꯛꯂꯥ ꯃꯥꯅ ꯇꯧꯔꯨꯕꯁꯨ ꯌꯥꯎꯋꯦ ꯑꯩꯅ ꯇꯧꯕꯁꯨ ꯌꯥꯎꯋꯦꯕ ꯌꯥꯎꯧꯕꯗꯤ ꯑꯩꯗꯣ ꯍꯣꯏ ꯑꯗꯣ ꯑꯩꯅ ꯑꯩꯗꯣ ꯑꯩꯅ ꯈꯥꯛꯇꯪ ꯇꯧꯗꯣꯏꯔ ꯑꯩꯒꯤ ꯃꯁꯤꯡ ꯋꯥꯠꯄꯗꫭ ꯃꯣꯏꯅ ꯇꯧꯔꯛꯄꯗꯤ
ꯃꫭꯏꯅꯥ ꯇꯔꯛꯄꯁꯨ ꯑꯗꯨꯝ ꯄꯥꯌ‌ꯦ ꯃꯣꯏꯒꯤꯁꯨ ꯁꯨꯗꯕꯒꯤ ꯇꯧꯔꯛꯇꯣꯏꯅꯦꯕꯀꯣ ꯅꯪꯉꯣꯟꯗꯁꯨ ꯄꯩꯁꯥ ꯑꯗꯨꯝ ꯐꯪ ꯑꯗꯨꯅꯦꯕ ꯑꯗꯨꯗ ꯃꯣꯏꯅ ꯇꯧꯔꯛꯄꯗꯣ ꯑꯗꯨꯒꯤꯁꯨ ꯄꯩꯁꯥ ꯐꯪꯗꯣꯏꯅꯦꯕ
ꯍꯣꯏ ꯃꯥꯅ ꯑꯥ ꯑꯅꯤꯔꯛ ꯇꯧꯔꯦꯕꯀꯣ ꯑꯩꯅ ꯑꯥ ꯃꯔꯤꯔꯛ ꯁꯥꯟꯅꯔꯝ ꯃꯥꯜꯂꯦ ꯃꯥꯒ ꯃꯥꯅ ꯑꯅꯤ ꯑꯩꯅ ꯑꯅꯤ ꯇꯧꯋꯦꯕ
ꯑꯣ ꯇꯔꯨꯛ ꯃꯤ ꯑꯃꯅ ꯇꯔꯨꯛ ꯇꯔꯨꯛ ꯇꯧꯕ ꯌꯥꯕꯅꯦꯕ ꯈꯉꯕ ꯇꯕꯔꯣ ꯍꯜꯂꫭ ꯍꯧꯖꯤꯅꯤ ꯍꯩꯄꯥ ꯇꯗꯔꫭ ꯍꯜꯂꯣ ꯍꯜꯂꯣ ꯍꯜꯂꯣ